ꯍꯜꯂꯣ
ꯍꯜꯂꯣ
ꯎꯝ
ꯀꯩꯗꯧꯔꯤꯒꯦ
ꯑꯩꯔꯣ ꯑꯩꯁꯦ ꯍꯧꯖꯤꯛꯁꯦ ꯅꯥꯏꯠ ꯗ꯭ꯌꯨꯇꯤ ꯇꯥꯔꯒ ꯂꯩꯑꯦ
ꯑꯣ ꯅꯪꯗꯤ ꯕꯣꯜ ꯌꯦꯡꯗ꯭ꯔꯣ
ꯑꯩꯈꯣꯏꯗꯤ ꯕꯣꯜꯒ ꯌꯦꯡꯕꯁꯪꯗ꯭ꯔꯦ ꯗ꯭ꯌꯨꯇꯤ ꯂꯩꯕꯒꯤ ꯅꯥꯏꯇ ꯗ꯭ꯌꯨꯇꯤ
ꯑꯣ ꯌꯦꯡꯗꯤ ꯌꯦꯡꯅꯤꯡꯕ ꯑꯩꯈꯣꯏ ꯌꯦꯟ ꯃꯇꯦꯛ ꯃꯇꯦꯛ ꯌꯦꯡꯉꯤ ꯃꯇꯦꯛ ꯃꯇꯦꯛ ꯌꯦꯡꯉꯤ ꯍꯧꯖꯤꯛꯄꯨꯗꯤ ꯌꯦꯡꯗꯦ ꯉꯁꯥꯏꯒꯤꯗꯣ
ꯎꯝ ꯎꯝ ꯅꯨꯡꯉꯥꯏꯕ꯭ꯔꯥ
ꯅꯨꯡꯉꯥꯏ ꯍꯥꯏꯗꯤ ꯑꯩꯈꯣꯏꯅ ꯁꯞꯄꯣꯔꯠ ꯇꯧꯕ ꯇꯤꯝ ꯗꯣ ꯉꯝꯕꯒꯤ ꯅꯨꯡꯉꯥꯏ ꯍꯥꯏꯇꯥꯔꯦ
ꯀꯩ ꯌꯦꯟꯖꯥꯡ ꯆꯥꯒꯦ ꯉꯁꯤꯗꯤ
ꯉꯁꯤꯁꯦ ꯎꯝ ꯈꯥꯃꯦꯟ ꯑꯁꯥꯡꯕꯗꯣ ꯈꯃꯦꯟ ꯑꯥꯁꯥꯡꯕꯗꯣ ꯆꯝꯊꯣꯡ ꯊꯣꯡꯉꯦ ꯑꯗꯨꯒ ꯌꯦꯟꯆꯥꯥ ꯉꯧꯔꯦ ꯈꯔ
ꯑꯣ ꯅꯪꯅ ꯊꯣꯡꯕ꯭ꯔꯥ
ꯅꯠꯇꯤꯌꯦ ꯑꯩꯈꯣꯏ ꯗꯗꯥꯅꯁꯨ ꯊꯣꯡꯉꯦ ꯏꯅꯥꯎꯅꯨꯄꯤꯅꯁꯨ ꯊꯣꯡꯉꯦ
ꯑꯣ ꯑꯗꯨꯗꯤ ꯌꯥꯝ ꯍꯥꯎꯔꯝꯅꯤꯀꯣ
ꯍꯥꯎꯑꯦ ꯍꯥꯏꯇꯥꯔꯦ ꯅꯣꯏꯗꯤ ꯅꯪꯗꯤ
ꯑꯩꯔꯣ ꯑꯩꯁꯦ ꯑꯩꯁꯨ ꯉꯁꯥꯏ ꯍꯦꯟꯖꯥꯡ ꯊꯣꯟꯉꯥꯏ ꯂꯩꯇꯕꯒꯤ ꯀꯩ ꯍꯥꯏꯁꯤꯕ ꯃꯥꯏꯔꯦꯟꯒꯤ ꯃꯅꯥ ꯂꯩꯗꯥꯏ ꯑꯗꯨ ꯊꯣꯉꯦ ꯑꯗꯩ ꯑꯃꯨꯛ ꯑꯃꯨꯛꯀ ꯑ ꯎꯁꯣꯏꯗꯣ
ꯍꯣꯏ ꯍꯣꯏ ꯈꯪꯉꯤ
ꯑ ꯑꯗꯨꯃꯦꯞ ꯇꯧꯑꯦ ꯑꯗꯩ ꯑꯗꯨꯒ ꯑꯥꯂꯨ ꯀꯥꯡꯉꯥꯎ ꯇꯧꯋꯦ
ꯎꯝ
ꯂꫭꯏꯔꯦ ꯑꯗꯨꯝ ꯍꯥꯎꯟ ꯆꯥꯏ
ꯃꯊꯦꯟ ꯌꯥꯝꯃꯤꯅ ꯍꯥꯎꯕ ꯉꯥꯛꯇꯅꯤ ꯑꯗꯨꯗꯤ
ꯎꯝ ꯎꯄꯥꯏ ꯂꯩꯇꯦ ꯅꯨꯄꯤ ꯂꯩꯇꯕꯅꯤꯅ ꯑꯗꯨꯝ ꯅꯨꯄꯥꯅ ꯊꯣꯡꯉꯒ ꯆꯥꯕꯅꯤ ꯑꯩꯈꯣꯏ
ꯀꯩꯅꯣ ꯅꯪ ꯕꯦꯛꯒ꯭ꯔꯥꯎꯟ ꯃꯈꯣꯟꯁꯦ ꯀꯩꯅꯣ ꯉꯨꯡ ꯍꯥꯏꯅꯦ
ꯍꯣ ꯀꯩꯅꯣ ꯑꯦꯁꯤ ꯊꯥꯕꯀꯣ ꯑꯗꯨꯒꯤ ꯑꯗꯨꯒꯤ ꯃꯈꯣꯟ ꯑꯣꯏꯔꯝꯅꯤ
ꯑꯁ ꯃꯤ ꯃꯆꯥꯗꯤ ꯅꯨꯡꯉꯥꯏꯀꯣ ꯑꯦꯁꯤꯒ ꯊꯥꯔꯝꯗꯅ ꯑꯁ
ꯅꯗꯤꯌꯦ ꯁꯥꯕ ꯁꯥꯕ ꯃꯐꯝꯗꯅꯤ ꯂꯩꯔꯤꯁꯦ ꯑꯗꯨꯒꯤꯅꯦ
ꯃꯤ ꯀꯌꯥ ꯕꯣꯜ ꯌꯦꯡꯉꯤꯅꯣ ꯅꯣꯏꯗꯤ
ꯍꯧꯖꯤꯛꯇꯤ ꯌꯦꯡꯗ꯭ꯔꯦ ꯍꯧꯖꯤꯛ ꯂꯩꯔꯝꯃꯣꯏꯗ ꯀꯣ ꯍꯣꯔꯦꯟ ꯑꯣꯏꯔꯝꯅꯤ
ꯎꯝ ꯁꯤꯁꯇꯔ ꯍꯥꯏꯁꯤꯔ ꯀꯩ ꯍꯥꯏ ꯀꯩ ꯍꯥꯏꯁꯤꯔ ꯅꯪꯗꯤ ꯀꯩ ꯗꯤꯁꯇ꯭ꯔꯤꯛꯇꯒꯤꯅꯣ
ꯗꯤꯁꯇ꯭ꯔꯤꯛ ꯍꯥꯏꯕ ꯅꯣ ꯑ ꯗꯤꯁꯇ꯭ꯔꯤꯛꯁꯦ ꯅꯣ ꯇꯃꯦꯡꯂꯣꯡ
ꯑꯣ ꯇꯃꯦꯡꯂꯣꯡ ꯑꯣ ꯑꯥꯏꯁꯤ ꯑꯥꯏꯁꯤ
ꯅꯪ ꯅꯪꯗꯤ
ꯑꯩꯁꯤ ꯅꯣꯅꯦ ꯗꯤꯁꯇ꯭ꯔꯤꯛꯇꯒꯤꯅꯦ
ꯍꯧꯖꯤꯛ
ꯀꯩꯕ
ꯑ ꯀꯩꯁꯨꯨ ꯍꯥꯏꯗꯦ
ꯑꯣ ꯍꯩ ꯈꯪꯗ꯭ꯔꯦ ꯕꯣꯜꯁꯨ ꯌꯦꯡ ꯌꯦꯡ ꯇꯕꯗ ꯑꯁ ꯎꯄꯥꯏꯂꯩꯇꯦ ꯗ꯭ꯌꯨ ꯅꯨꯝ ꯅꯨꯡꯗꯥꯡ ꯗ꯭ꯌꯨꯇꯤ ꯂꯩꯕꯅꯤꯅꯀꯣ ꯍꯟꯗꯥꯡ ꯏꯔꯥꯡ ꯇꯥꯁꯤꯒ
ꯄꯨꯡ ꯀꯌꯥ ꯄꯨꯡ ꯀꯌꯥ ꯅꯣꯏ ꯄꯨꯡ ꯑꯁꯨꯝ ꯑꯁꯤꯃꯨꯛ ꯍꯥꯏꯕꯒꯨꯝꯕ ꯂꯩꯕ꯭ꯔꯥ
ꯍꯥꯥ
ꯄꯨꯡꯗꯣ ꯄꯨꯡ ꯀꯌꯥ ꯑꯐꯥꯎ ꯇꯧꯗꯣꯏꯅꯣ
ꯑꯩꯈꯣꯏꯒꯤꯁꯦ ꯏꯚꯅꯤꯡ ꯁꯤꯛꯁꯇꯒꯤꯀꯣ ꯃꯣꯔꯅꯤꯡ ꯐꯥꯏꯕꯐꯥꯎ
ꯎꯝ
ꯑꯗꯨꯒꯤꯅꯦ ꯑꯗꯨ ꯋꯥꯑꯦꯕ ꯁꯤꯛꯁ ꯑꯦ ꯐꯥꯏꯚ ꯐꯥꯏꯚꯗꯒꯤ ꯌꯨꯝ ꯑꯃꯨꯛ ꯂꯥꯛꯑꯅꯤ ꯑꯗꯩ ꯄꯨꯡ ꯑꯃ ꯑꯅꯤ ꯇꯨꯝꯃꯅꯤ ꯑꯗꯩ ꯑꯃꯝꯇꯅ ꯆꯥꯛ ꯆꯥꯔꯅꯤ ꯑꯗꯩ ꯑꯃꯝꯇꯅ ꯊꯕꯛ ꯑꯃꯨꯛ ꯆꯠ ꯀꯅꯤ ꯑꯁ ꯈꯨꯋꯥ ꯁꯤꯗꯤꯀꯣ ꯅꯨꯄꯤꯗꯒꯤ ꯍꯦꯟꯅ ꯋꯥꯕꯅꯤ ꯑꯩꯈꯣꯏ ꯅ ꯅꯨꯄꯥ ꯑꯣꯏꯁꯤꯡꯅ ꯍꯟꯗꯛꯇꯤ
ꯎꯄꯥꯏ ꯂꯩꯇ꯭ꯔꯦ ꯃꯇꯝ ꯃꯇꯝꯒꯤ ꯑꯗꯨꯝ ꯇꯧꯕ ꯇꯥꯔꯦꯅ
ꯑ ꯎꯄꯥꯂꯩ ꯎꯄꯥꯏꯂꯩꯇꯦ ꯑꯗꯨꯝ ꯇꯧꯕ ꯇꯥꯕꯅꯦ
ꯎꯝ
ꯇꯦꯜꯂꯤꯕ ꯄꯨꯟꯁꯤ ꯍꯤꯡꯉꯝꯗꯥꯏꯗ ꯁꯨꯃꯥꯏꯅ ꯇꯧꯗ꯭ꯔꯗꯤ ꯀꯩ ꯄꯥꯏꯂꯩ
ꯑꯗꯨꯅꯤ
ꯑꯗꯨꯅꯤꯃꯛ ꯑꯗꯨꯅꯤꯃꯛ ꯆꯨꯝꯃꯤꯕ ꯅꯪ ꯍꯥꯏꯗꯣ
ꯎꯝ
ꯀꯩꯩꯅꯣ ꯑꯃꯨꯛ ꯅꯣꯛꯏꯗꯣ
ꯅꯪ ꯀꯩꯅꯣ ꯑ ꯑꯁꯤ ꯑꯁꯤꯗ ꯅꯪ ꯑꯁꯤ ꯌꯥꯎꯕꯁꯦ
ꯑ
ꯀꯌꯥꯝ ꯀꯨꯏꯔꯒꯦ
ꯑꯩꯁꯦ ꯀꯨꯏꯗ꯭ꯔꯤꯗ ꯅꯣꯡ ꯑꯃꯅꯤ ꯈꯛꯇꯪ ꯃꯥꯜꯂꯦ
ꯑꯣ ꯑꯗꯥꯏꯗꯁꯨ ꯌꯥꯝꯅ ꯇꯧꯅꯔꯕꯣ ꯌꯥꯎꯅꯔꯕꯣ ꯍꯥꯏꯕ
ꯇꯧꯗꯦꯗ
ꯅꯣꯏ ꯃꯤ ꯀꯌꯥ ꯂꯩꯖꯥꯠꯅꯣ ꯀꯩꯅꯣ ꯃꯔꯨꯝ-ꯃꯔꯨꯝ ꯁꯣꯟꯕ ꯇꯥꯏꯍꯦ ꯃꯤ ꯃꯈꯣꯟ
ꯃꯔꯤ ꯃꯔꯤ ꯂꯩꯌꯦ ꯍꫭꯏ
ꯅꯣꯏꯗꯤ ꯌꯨꯝꯗ ꯑꯗꯨꯝ ꯂꯩꯕ꯭ꯔꯥ ꯅꯠꯇ꯭ꯔꯒ ꯂꯧ ꯆꯠꯄ꯭ꯔꯥ ꯊꯕꯛ ꯁꯨꯕ꯭ꯔꯥ
ꯁꯦ ꯍꯧꯖꯤꯛꯄꯨꯗꯤꯀꯣ ꯑꯗꯨꯝ ꯎꯝ ꯑꯗꯨꯝ ꯀꯣꯂꯦꯖ ꯇꯝꯃꯤ
ꯀꯩ ꯁꯦꯃꯤꯁꯇꯔ ꯅꯣ
ꯂꯣꯏꯔꯦ ꯂꯥꯁ ꯂꯥꯁ ꯏꯌꯥꯔ ꯑꯣꯏꯔꯦ
ꯑꯣ ꯌꯥꯝ ꯐꯩꯀꯣ ꯂꯥꯏꯔꯤꯛ ꯀꯟꯅ ꯄꯥꯎꯀꯣ ꯏꯆꯟ ꯅꯨꯄꯤꯗꯤ ꯃꯔꯝ ꯃꯔꯝ ꯑꯣꯛꯄꯅꯦ
ꯂꯥꯏꯔꯤꯛ ꯂꯥꯏꯔꯤꯛ ꯀꯟꯅ ꯄꯥꯎ ꯍꯥꯏꯕꯁꯦ ꯉꯥꯡꯕꯗꯤ ꯉꯥꯡꯕꯗꯗꯤ ꯍꯣꯏ ꯍꯣꯏ ꯕꯨꯗꯤ ꯈꯨꯝꯅꯤꯕ ꯑꯗꯣ ꯀꯩꯅꯣ ꯑꯁꯦꯡꯕ ꯇꯧꯔꯛꯄꯇꯤ ꯌꯥꯝ ꯂꯨꯕ ꯖꯥꯠꯅꯤ ꯑꯗꯨ ꯋꯥꯗꯣ
ꯐꯣꯟꯗ ꯉꯥꯎꯅꯨꯀꯣ ꯅꯨꯄꯥꯗ ꯉꯥꯎꯅꯨꯀꯣ ꯂꯥꯏꯔꯤꯛꯇꯨꯗ ꯍꯥꯟꯅ ꯉꯥꯎꯀꯣ ꯏꯆꯟ ꯅꯨꯨꯄꯤ ꯃꯔꯝ ꯑꯣꯛꯄꯤ ꯃꯁꯛ ꯐꯖꯕꯤ
ꯍꯣꯏ-ꯍꯣꯏ ꯉꯝꯅꯕ ꯉꯝꯅꯕ ꯇꯧꯔꯒꯦ
ꯑꯣ ꯍꯌꯦꯡꯈꯩ ꯅꯪꯅ ꯑꯆꯧꯕ ꯑꯣꯐꯤꯁꯥꯔ ꯑꯣꯏꯕ ꯀꯥꯟꯗꯀꯣ ꯑꯩꯗꯣꯏ ꯅꯉꯣꯟꯗ ꯂꯥꯛꯇꯣꯏꯅꯤ ꯁꯤ ꯑꯃꯇꯪ ꯂꯧꯕꯤꯌꯣ ꯍꯥꯏꯅ
ꯑꯗꯨꯗꯤ ꯊꯥꯖꯗ꯭ꯔꯦ ꯑꯗꯨꯃꯛꯇꯤ ꯑꯗꯨꯃꯛꯇꯤ ꯊꯥꯖꯗ꯭ꯔꯦ
ꯊꯥꯖꯅꯤꯡꯉꯥꯏ ꯊꯃꯨ ꯀꯩꯅꯣ ꯄꯨꯟꯁꯤꯁꯤꯗ ꯊꯥꯖꯕ ꯂꯩꯇ꯭ꯔꯗꯤ ꯀꯩ ꯀꯩ ꯑꯣꯏꯗꯣꯏꯅꯣ ꯑꯗꯨꯗꯤ
ꯅꯣꯏ ꯆꯨꯝꯃꯦꯗ ꯑꯗꯨ ꯑꯣꯏꯔꯁꯨ ꯅꯪꯅ ꯍꯥꯏꯔꯤꯕ ꯋꯥꯗꯣ ꯗꯣ ꯌꯥꯝ ꯋꯥꯡꯈ꯭ꯔꯦꯕ
ꯃꯤ ꯑꯇꯣꯞꯄꯅ ꯉꯝꯃꯗꯤ ꯑꯩꯁꯨ ꯉꯝꯅꯤ ꯍꯥꯏꯅ ꯇꯧꯒꯗꯕꯅꯦ
ꯍꯣꯏ ꯑꯗꯨꯕꯨꯗꯤ ꯆꯨꯝꯃꯦ ꯑꯃꯨꯛꯀ
ꯑ ꯃꯣꯏꯗꯤ ꯂꯥꯏꯔꯤꯛ ꯍꯩꯕꯅꯤꯅ ꯃꯣꯏꯗꯤ ꯑꯗꯨꯝ ꯀꯥꯔꯦ ꯑꯩꯈꯣꯏꯗꯤ ꯂꯥꯏꯔꯤꯛ ꯁꯣꯕꯅꯤꯅ ꯍꯥꯏꯕꯗꯣ ꯑꯗꯨꯒꯨꯝꯕꯗꯣ ꯇꯧꯕ ꯌꯥꯗꯦ ꯇꯧꯒꯦ ꯍꯥꯏꯅ ꯇꯧꯔꯗꯤꯀꯣ ꯉꯝꯒꯗꯕꯅꯦ
ꯅꯪꯗꯤ ꯎꯝ
ꯍꯥꯏꯔꯣ
ꯍꯣꯏ
ꯑꯩꯗꯤ ꯂꯣꯏꯈ꯭ꯔꯦ ꯇꯨ ꯊꯥꯎꯖꯟ ꯇ꯭ꯋꯦꯟꯇꯤ ꯇꯨꯠ ꯗꯒꯤ ꯀꯣꯂꯦꯖ ꯂꯣꯏꯔꯕꯅꯤꯅ ꯊꯕꯛꯁꯨ ꯐꯪꯗꯦ ꯀꯥꯟꯅꯗ꯭ꯔꯦ ꯍꯥꯟꯅ ꯅꯨꯄꯤ ꯊꯤꯁꯤꯔ ꯍꯟ ꯅꯨꯄꯤꯁꯨ ꯂꯩꯇꯤꯌꯦ
ꯑꯪ ꯃꯥꯁꯇꯔꯒꯨꯝꯕ
ꯑꯩ ꯃꯥꯁꯇꯔꯗꯤ ꯇꯝꯈꯤꯗ꯭ꯔꯦ ꯑꯗꯨ ꯇꯟꯈ꯭ꯔꯕ ꯃꯥꯁꯇꯔ ꯇꯝꯃꯤꯉꯥꯏꯗꯣ ꯑꯗꯨꯁꯨꯕꯨꯗꯤ ꯄꯥꯔꯠ ꯇꯥꯏꯝ ꯖꯣꯕ ꯇꯧꯔꯒ ꯏꯟꯇꯔꯥꯟꯁ ꯑꯦꯛꯖꯥꯝ ꯑꯗꯨꯒꯨꯝꯕ ꯊꯥꯔꯒ ꯂꯩꯕꯅꯦ ꯑꯩꯖꯦ
ꯑꯣ ꯐꯔꯦꯅꯦ ꯍꯟꯗꯛ ꯍꯟꯗꯛꯁꯇꯤ ꯂꯥꯏꯔꯤꯛꯁꯦ ꯑꯗꯨꯝ ꯀꯨꯏꯅ ꯇꯝꯕꯗꯨꯁꯨ ꯄꯩꯁꯥ ꯄꯩꯁꯥ ꯂꯩꯕ ꯏꯃꯨꯡ ꯑꯣꯏꯔꯗꯤ ꯀꯥꯏꯗꯦꯕꯀꯣ ꯑꯈꯣꯏ ꯑꯈꯣꯏ ꯀꯩꯅꯣ ꯑꯈꯣꯏ ꯀꯥꯡꯕꯨꯁꯤꯗꯤ ꯑꯗꯨꯝ ꯄꯩꯁꯥ ꯃꯥꯡꯅꯕꯅꯦ ꯍꯥꯏꯅ ꯈꯜꯂꯤꯗ ꯑꯩꯗꯤ ꯃꯤꯗꯤ ꯇꯝꯃꯣꯗꯤ ꯍꯥꯏꯌꯦꯕ ꯀꯣ
ꯍꯟꯗꯛꯀꯤ ꯃꯇꯝꯗꯤꯀꯣ ꯊꯥꯏꯅꯒꯤ ꯑꯉꯥꯡ ꯁꯤꯡꯒ ꯍꯧꯖꯤꯛꯒꯤ ꯑꯩ ꯅꯪꯕꯨ ꯑꯥ ꯑꯥ ꯑꯉꯥꯡꯅꯦ ꯍꯥꯏꯕ ꯋꯥ ꯅꯠꯇꯦꯀꯣ
ꯍꯣꯏ ꯍꯣꯏ
ꯊꯥꯏꯅꯒꯤ ꯑꯉꯥꯡꯁꯤꯡꯅ ꯍꯟꯗꯛꯀꯤ ꯑꯉꯥꯡꯁꯤꯡꯁꯦ ꯄꯨꯔꯥ ꯗꯤꯐ꯭ꯔꯦꯁ ꯑꯣꯏꯈ꯭ꯔꯦꯕ ꯃꯥꯟꯅꯗꯔꯦ ꯂꯥꯏꯔꯤꯛ ꯂꯔꯤꯛ ꯇꯝꯃꯦ ꯍꯥꯏꯅ ꯖꯁ ꯐꯣꯔ ꯅꯦꯝ ꯁꯦꯛ ꯀꯣ ꯎꯝ ꯑꯃꯅꯤ ꯈꯇꯪ ꯑꯗꯨꯝ ꯇꯝꯃꯦꯕ
ꯎꯝ ꯑꯗꯨꯅ ꯃꯥꯒꯤ ꯚꯦꯂꯌꯨꯗꯤ ꯌꯥꯎꯗ꯭ꯔꯦꯕꯀꯣ ꯑꯗꯨꯒꯤ ꯃꯇꯝꯒ ꯄꯩꯁꯥ ꯈꯛꯇꯅꯦ ꯃꯥ ꯃꯥꯡꯉꯤꯕꯗꯣ
ꯈꯨꯟꯗꯒꯤ ꯀ꯭ꯂꯥꯁ ꯇꯦꯟ ꯐꯥꯔꯁ ꯊꯣꯛꯑꯦ ꯇꯨꯋꯦꯜꯞ ꯇꯨꯌꯦꯞꯇ ꯐꯥꯔꯁ ꯊꯣꯛꯏ ꯍꯥꯏꯅ ꯗꯦꯜꯍꯤꯗ ꯃꯨꯛ ꯆꯪꯉꯦ ꯗꯤꯜꯂꯤꯗ ꯂꯩꯔꯒ ꯕꯦꯛ ꯑꯗꯨꯝ ꯆꯥꯔꯒ ꯇꯨꯝ ꯊꯣꯛꯂꯛꯑꯦ ꯊꯣꯛꯂꯛꯄ ꯀꯥꯟꯗ ꯅꯤꯁꯥ ꯆꯥꯔꯒ ꯊꯣꯛꯂꯛꯑꯦ ꯅꯨꯄꯤꯁꯤꯡꯁꯨ ꯌꯨ ꯊꯛꯄ ꯍꯩꯔꯒ ꯊꯣꯛꯂꯛꯑꯦ ꯇꯨ ꯑꯗꯨ ꯑꯗꯥꯥ ꯇꯧꯔꯒ ꯑꯗꯨꯝ ꯌꯣ ꯌꯨꯝ ꯄꯥꯟꯒꯔꯦ ꯌꯨꯝ ꯄꯥꯟꯕ ꯃꯇꯨꯡꯗ ꯊꯕꯛꯁꯨ ꯂꯩꯇꯦ ꯑꯗꯩ ꯑꯝꯇ ꯅꯛ ꯀꯩ ꯀꯩ ꯍꯥꯏꯁꯤꯔ ꯑꯗꯨꯝ ꯁꯦꯔꯥꯟ ꯇꯨꯔꯥꯟ ꯑꯗꯨꯝ ꯇꯧꯈ꯭ꯔꯤꯕ
ꯑꯌꯥꯝꯕ ꯑꯗꯨꯝ ꯇꯧꯅꯔꯦꯗ
ꯈꯣꯏ ꯏꯃꯨꯡꯗꯈꯣꯏ ꯑꯈꯣꯏ ꯏꯃꯥ ꯑꯈꯣꯏ ꯏꯄꯥ ꯑꯈꯣꯏꯗ ꯄꯩꯁꯥ ꯂꯥꯛ ꯂꯥꯛ ꯀ꯭ꯔꯣ ꯀ꯭ꯔꯣ ꯄꯥꯏ ꯍꯥꯏꯔꯁꯨ ꯈꯣꯏ ꯏꯃꯥ ꯏꯄꯥ ꯁꯤꯈ꯭ꯔꯗꯤ ꯑꯗꯨ ꯄꯩꯁꯥꯗꯨꯗꯤ ꯑꯈꯣꯏꯗꯗꯤ ꯂꯩꯔꯣꯏꯅ
ꯑꯗꯨꯅꯦ
ꯗꯨꯒꯤꯅꯦ ꯄꯤꯛꯑꯁꯨ ꯆꯥꯎꯕꯁꯨ ꯑꯩꯈꯣꯏꯒꯤ ꯁꯦꯐꯝ ꯑꯃꯃꯝ ꯈꯇꯪ ꯂꯩꯕꯗꯣ ꯑꯗꯨꯅ ꯈ꯭ꯋꯥꯏꯗꯒꯤ ꯕꯦꯁꯅꯦ
ꯍꯣꯏ ꯑꯗꯨꯅꯦ
ꯎꯝ ꯅꯪ ꯅꯪꯗꯤ ꯀꯃꯥꯏ ꯇꯧꯅꯨꯀꯣ ꯏꯆꯟ ꯅꯨꯄꯤꯗꯤꯀꯣ
ꯍꯣꯏ ꯍꯣꯏ
ꯀꯩ ꯀꯨꯂꯦꯖꯗ ꯑꯥ ꯊꯝꯃꯤꯜꯂꯣꯡ ꯑꯗꯨꯋꯥꯏꯗ ꯂꯩꯔꯣ ꯄꯨꯂꯤꯁꯁꯦ
ꯅꯠꯇꯦ
ꯐꯝꯚꯥꯜꯗ꯭ꯔꯣ
ꯂꯥꯞꯄꯦ
ꯍꯥꯥ
ꯂꯞ ꯂꯥꯞꯄꯦꯕ
ꯎꯝ ꯅꯣꯏ ꯏꯃꯨꯡ ꯃꯅꯨꯡꯗꯤ ꯃꯤ ꯀꯌꯥꯅꯣ ꯅꯪꯒ ꯄꯣꯛꯃꯤꯟꯅꯕ ꯅꯆꯤꯟ ꯅꯅꯥꯎ
ꯑꯍꯨꯝ
ꯑꯣ ꯅꯪꯅ ꯈ꯭ꯋꯥꯏꯗꯒꯤ ꯑꯍꯟꯂ
ꯉꯠꯇꯤꯌꯦ ꯂꯥꯁꯅꯤ
ꯂꯥꯁꯅꯦ
ꯍꯣꯏ
ꯑꯁ ꯅꯨꯡꯉꯥꯏꯀꯣ ꯅꯪꯒꯤ ꯃꯊꯛꯇꯗꯤ ꯅꯨꯄꯤꯔ ꯅꯨꯄꯥꯔ ꯑꯅꯤꯗꯣ
ꯎꯝ ꯅꯨꯄꯤ ꯑꯃ ꯅꯨꯄꯥ ꯑꯃ
ꯂꯣꯍꯣꯡꯈ꯭ꯔꯕꯥ ꯅꯇ꯭ꯔꯒ ꯅꯨꯄꯤ
ꯅꯠꯇꯦ ꯅꯠꯇꯦ ꯂꯩꯔꯤ ꯂꯣꯏꯅ
ꯑꯣ ꯐꯩꯅꯦ ꯑꯗꯨ ꯑꯗꯨꯗꯤ
ꯅꯪꯗꯤ
ꯑꯩꯗꯤ ꯅꯨꯄꯥ ꯑꯍꯨꯝ ꯑꯩꯅ ꯅꯨꯄꯥꯗ ꯈ꯭ꯋꯥꯏꯒꯤ ꯑꯇꯣꯝꯕ ꯑꯗꯩ ꯑꯩ ꯃꯈꯥꯗ ꯅꯨꯄꯤ ꯑꯃ ꯑꯗꯨ ꯑꯩ ꯑꯩ ꯈꯥꯗ ꯏꯅꯥꯎꯨꯄꯤꯗꯤ ꯃꯥꯗꯤ ꯂꯨꯍꯣꯡꯈ꯭ꯔꯦ
ꯑꯣ
ꯇꯨ ꯊꯥꯎꯖꯟ ꯇ꯭ꯋꯦꯟꯇꯤ ꯗꯔꯥ ꯂꯨꯍꯣꯡꯈ꯭ꯔꯦ ꯃꯥꯗꯤ ꯑꯗꯨꯒꯅꯦ ꯑꯩꯈꯣꯏ ꯏꯃꯨꯡꯗꯤ ꯅꯨꯄꯤ ꯂꯩꯇ꯭ꯔꯦ ꯑꯗꯨꯒꯅꯤ ꯑꯣ ꯑꯩꯈꯣꯏꯅ ꯑꯗꯨꯝ ꯆꯥꯛ ꯆꯥꯛ ꯊꯣꯡꯉꯦ ꯍꯣꯏꯅ ꯑꯗꯨꯝ ꯆꯥꯛ ꯆꯥꯏ
ꯊꯣꯡꯕ ꯍꯩꯕ ꯍꯣꯕꯁꯨ ꯐꯕꯅꯤꯍꯦ
ꯑꯦ ꯆꯥꯛ ꯆꯥꯛ ꯍꯦꯟꯖꯥꯡ ꯊꯣꯡꯉꯕꯕꯨ ꯀꯌꯥꯃꯨꯛ ꯂꯨꯕ ꯊꯕꯛꯅꯣ ꯌꯥꯝ ꯂꯥꯏꯕꯗꯨꯕꯨ ꯏꯁ
ꯃꯔ ꯌꯥꯝ ꯂꯥꯏꯌꯦ ꯑꯗꯨ ꯑꯣꯏꯔꯁꯨ ꯊꯣꯡꯕ ꯍꯩꯕ ꯍꯥꯏꯕ ꯑꯃ ꯂꯩꯌꯦꯅ
ꯅꯨꯄꯤ ꯅꯨꯄꯤꯅ ꯊꯣꯡꯉꯗꯧ ꯁꯔꯨꯛꯄꯨꯗꯤ ꯑꯩꯈꯣꯏ ꯏꯁꯥꯅ ꯊꯣꯡꯕꯅ ꯆꯥꯛ ꯍꯦꯟꯖꯥꯡ ꯀ꯭ꯋꯥꯥꯏꯗꯒꯤ ꯍꯥꯎꯏꯗ
ꯍꯣꯏꯅꯦ
ꯅꯪꯗꯤ ꯅꯪꯅ ꯊꯣꯡꯕ ꯆꯥꯛ ꯍꯦꯟꯖꯥꯡꯅꯤ ꯍꯥꯎꯕ꯭ꯔꯥ ꯍꯥꯎꯕ꯭ꯔꯥ ꯍꯥꯎ
ꯅꯠꯇꯦ ꯑꯩꯒꯤꯗꯤ ꯍꯥꯎꯇꯦ ꯃꯤꯅ ꯊꯣꯡꯕꯤꯕꯅꯥ ꯍꯥꯎꯋꯦ